ꯍꯜꯂꯣ ꯇꯥꯔꯕ
ꯍꯣꯏ ꯍ
ꯁꯨꯡ ꯋꯥꯕꯅꯗꯤ ꯆꯥꯛ ꯇꯥꯛꯀꯥꯟ ꯆꯠꯖꯗꯨꯔꯒ ꯅꯨꯡꯁꯥ ꯑꯃ ꯆꯠꯂꯨꯨꯔꯒꯤ ꯏꯂ ꯑꯗꯨꯅꯦꯕ ꯉꯔꯥꯡꯗꯨꯣ ꯐꯔ ꯈꯔ ꯍꯥꯏꯔꯒꯅ ꯍꯜꯂꯏꯗ ꯅꯪ ꯉꯥꯛ ꯂꯥꯛꯑꯃꯒ
ꯑꯁ ꯑꯩꯁꯨ ꯅꯨꯡꯁꯥ ꯁꯥꯏꯌꯦ ꯉꯔꯥꯡ ꯍꯜꯂꯛꯏꯗꯣ
ꯎꯝ ꯍꯥꯏꯗꯤ ꯇꯞꯇꯥꯥꯟ ꯆꯥꯁꯤꯜꯂꯨꯔꯒ ꯅꯨꯡꯁꯥꯔꯒ ꯂꯥꯛꯄꯒꯤ ꯐꯔ ꯈꯔ ꯍꯥꯏꯕꯗꯨꯅꯦ ꯑꯩꯩꯅꯅꯤꯡ
ꯍꯧꯖꯤꯛꯀꯥꯟꯁꯦ ꯅꯣꯡ ꯀꯟꯅ ꯆꯨꯒꯗ ꯃꯇꯝꯗꯨꯗ ꯅꯨꯡꯁꯥ ꯀ ꯁꯥ ꯂꯩꯕꯅꯤ
ꯎꯝ ꯏꯔꯨꯖꯒꯦꯅ ꯇꯧꯔꯝꯕꯅꯦꯕ ꯒꯦꯝ ꯉꯥꯛ ꯏꯁꯥꯁꯦ ꯏꯪꯍꯟꯒꯦꯅ ꯇꯧꯕꯗ ꯂꯣꯠꯊꯔꯛꯑꯒ ꯑꯩꯁꯦ ꯅꯪ ꯅꯪ ꯅ ꯂꯥꯛꯑꯣꯏ ꯕꯔꯣꯝꯗ ꯂꯧꯈꯠꯂꯛꯀ ꯁꯣꯝꯗ ꯇꯩ ꯇꯧꯗꯦ ꯐꯝꯃ ꯇꯩꯕꯁꯦ ꯄꯨꯛ ꯁꯤꯡꯉꯝꯃꯔꯣꯏ
ꯑ ꯇꯩ ꯂꯣꯏꯗ ꯉꯥꯏꯔꯦ ꯎꯁ ꯀꯩꯀꯥꯁꯤꯁꯨ ꯁꯕ ꯉꯥꯛꯇ ꯉꯥꯏꯔꯝꯃꯦ
ꯑꯩ ꯑꯝ ꯆ ꯇꯩꯒꯤꯗ ꯅꯍꯥꯟ ꯁꯨꯔꯤꯕ ꯐꯤꯌꯥꯝꯁꯤꯒ ꯑꯨꯇꯪ ꯊꯨꯞꯄꯒ ꯃꯐꯝ ꯆꯥ ꯆꯥ ꯍꯥꯞꯐꯧꯔꯒꯦꯅ ꯑꯩ ꯄꯖꯥꯗꯤ ꯑꯁꯥ ꯌꯥꯝ ꯃꯊꯛꯇ ꯀꯟꯊꯗꯕ ꯌꯥꯔꯣꯏꯕ
ꯎꯝ
ꯌꯨ ꯄꯤꯁꯨ ꯂꯩꯇꯦ
ꯑꯗꯣ ꯍꯧꯖꯤꯛꯀꯤ ꯋꯦꯗꯔꯁꯤꯗꯤ ꯍꯥꯏ ꯀꯥꯟꯅꯗ꯭ꯔꯦ ꯅꯣꯡ ꯈꯔ ꯦꯑꯝꯃꯅꯤ ꯅꯨꯡꯁꯥ ꯌꯦꯛꯇꯅ ꯁꯥꯒꯠꯂꯛꯄꯗ ꯏꯁꯤꯡꯒ ꯁ꯭ꯋꯥꯏ ꯃꯥꯡꯈ꯭ꯔꯅꯤ ꯏꯁꯤꯡ ꯑꯝꯇ ꯇꯨꯡꯉꯝꯃꯣꯏꯅ ꯇꯧꯁꯏ ꯂꯧ ꯈꯛ ꯅꯠꯇꯅ ꯏꯁꯤꯡꯁꯨ ꯌꯥꯝ ꯋꯥꯅꯦ ꯍꯟꯇꯛꯇ ꯇꯁꯜꯂꯤ
ꯋꯥꯔꯦ ꯀꯩꯅꯣ ꯏꯁꯤꯡ ꯋꯥꯕꯗꯨꯅ ꯑꯐꯕ ꯏꯁꯤꯡ ꯂꯩꯇꯕꯒꯤ ꯄꯥꯛꯅ ꯄꯥꯛꯅꯕ ꯇꯧꯕꯗꯣ ꯏꯁꯤꯡ ꯈꯛꯇꯗ ꯎꯔꯤꯡꯗꯤ ꯎꯔꯤꯪ ꯉꯥꯛꯇ ꯃꯥꯏ ꯈꯔ ꯐꯔꯦꯅ ꯍꯔꯥꯎꯗꯕꯗꯣ
ꯎꯝ
ꯃꯣꯏꯗꯨꯔꯥꯟ ꯀꯞꯇꯗꯤ ꯅ
ꯏꯀꯪ ꯊꯣꯛꯄ ꯀꯥꯟꯗ ꯊꯣꯛꯇꯕ ꯀꯣꯏꯔꯦꯀꯣ ꯅꯇ ꯇꯤ ꯏꯀ ꯅꯠꯇꯣ ꯃꯥꯂ ꯍꯥꯏꯖ ꯍꯥꯏꯅꯕꯅꯦꯕ
ꯀꯩꯅ ꯊꯥꯏꯅꯉꯥꯏꯒꯤ ꯑꯍꯟꯁꯤꯡꯅ ꯏ ꯉꯥ ꯑꯅꯤ ꯄꯥꯟꯕꯁꯦ ꯀꯨꯝ ꯀꯥꯡꯕ ꯅꯠꯇ꯭ꯔꯒ ꯏꯁꯤꯡ ꯆꯥꯎꯊꯣꯛꯀꯜꯂꯦꯅ ꯁꯍꯤ ꯁꯍꯤꯗ ꯍꯟꯇꯛꯇꯤ ꯏꯉꯥ ꯅꯤꯡꯖꯤ ꯄꯥꯟꯖꯜꯂꯦ
ꯉꯅꯤ ꯐꯁꯤ ꯂꯩꯦꯕꯨ ꯀꯅ
ꯍꯟꯇꯛ ꯏꯉꯥ ꯑꯅꯤ ꯄꯥꯟꯕꯅꯦ
ꯏꯉꯥ ꯑꯅꯤ ꯄꯥꯟꯕꯩꯗꯤ ꯀꯃꯥꯏꯅꯅꯣ
ꯊꯥꯅꯤ ꯄꯥꯟꯕꯗꯣ ꯊꯥ ꯑꯅꯤ ꯄꯥꯟꯕꯗꯣ ꯃꯩꯇꯩ ꯊꯕꯥꯜꯗ ꯑꯗꯨ ꯍꯟꯗꯛ ꯏꯉꯥ ꯑꯅꯤ ꯄꯥꯜꯂꯦꯕ
ꯑꯩꯅ ꯊꯥ ꯑꯅꯤ ꯄꯥꯟꯕ ꯍꯥꯏꯕ
ꯍꯤꯃꯥ ꯊꯥ ꯑꯅꯤ ꯑꯣꯏꯕꯗꯣ ꯏꯪꯂꯤꯁꯀꯤ ꯊꯥ ꯑꯅꯤ ꯃꯟ ꯑꯅꯤꯁꯦ ꯑꯗꯨꯗꯣ ꯑꯩꯈꯣꯏꯒꯤ ꯃꯩꯇꯩꯒꯤ ꯊꯥꯕꯥꯜꯗ ꯀꯩ ꯑꯣꯏꯗꯣꯏꯕ ꯏ ꯉꯥ ꯈꯛꯇꯪ ꯑꯣꯏꯗꯣꯏꯕ ꯃꯟ ꯑꯅꯤꯁꯦ ꯏꯉꯥ ꯊꯥ ꯈꯛꯇꯪ ꯑꯣꯏꯗꯣꯏꯕ
ꯑꯣ
ꯑꯜ
ꯉꯥꯅꯤ ꯄꯥꯟꯕ ꯍꯥꯏꯁ ꯑꯇꯩ ꯊꯥꯗꯗꯤ ꯑꯗꯨꯝ ꯄꯥꯜꯂꯤꯗꯅ ꯑꯃꯨꯛ ꯑꯃꯨꯛ ꯄꯥꯜꯂꯤꯗꯅ ꯑꯗꯣ ꯍꯟꯇꯛꯅ ꯏꯉꯥ ꯊꯥꯅꯤꯄꯥꯟꯗ ꯇꯥꯏꯌꯦꯕ
ꯀꯥꯡꯁꯦ ꯏꯪꯉꯦꯗ ꯅꯠꯇ꯭ꯔꯣ ꯆꯤꯡꯉꯁꯦ
ꯍꯝ
ꯏꯪꯉꯦꯟ ꯍꯧꯔꯦꯅꯦ ꯑꯗꯨꯗꯤ
ꯑ
ꯑꯩꯈꯣꯏ ꯒꯣꯕꯤꯟꯗ ꯂꯥꯏ ꯈꯨꯔꯕꯝ ꯆꯠꯇꯣꯏꯅꯦ ꯀꯂꯦꯟꯗ ꯆꯠꯂꯣꯏꯗ꯭ꯔꯣꯅ ꯆꯠꯅꯤꯡꯗ꯭ꯔꯣ
ꯆꯠꯅꯤꯡ
ꯌꯨꯝꯗꯒꯤ ꯀꯣꯛ ꯀꯨꯝꯃꯔꯒ ꯗ꯭ꯔꯦꯁꯁꯨ ꯄꯨꯈꯠꯂꯛꯑꯣ
ꯎꯝ
ꯑꯁ ꯑꯝꯇꯕꯨ ꯂꯩꯍꯧꯗꯦ
ꯎꯝ
ꯏꯤꯆꯦ ꯂꯩꯕꯣꯏꯗꯤ ꯆꯤꯆꯦꯗꯩ ꯂꯧ ꯌꯥꯕ ꯆꯤꯆꯦ ꯌꯨꯝ ꯂꯩꯇꯦ
ꯊꯝꯃꯝꯗꯕ ꯃꯥꯜꯂꯦ ꯄꯨꯈꯤꯕ ꯃꯥꯜꯂꯦꯇꯗꯤ ꯎꯝ
ꯅꯪꯉꯣꯟꯗ ꯄꯤꯔꯣ ꯋꯥ ꯍꯥꯏꯗꯤ ꯍꯥꯏ
ꯑꯗꯨꯅꯤ ꯍꯥꯏꯔꯝꯃꯁꯨ ꯐꯅꯤ
ꯎꯄꯨꯗꯣ ꯁꯤꯃꯤꯁꯤꯡꯦꯡ ꯄꯛ ꯀꯥꯏꯔꯒ ꯂꯧꯊꯣꯛ
ꯑꯩꯅꯗꯤ ꯗ꯭ꯔꯦꯁ ꯈꯛꯇꯪ ꯄꯨꯈꯤꯅꯤ ꯃꯤꯅ ꯃꯤꯤꯡꯖꯦꯜ ꯑꯀꯥꯏꯕꯗꯨꯂꯝ ꯅꯃꯥ ꯂꯧꯔꯒ ꯀꯩꯀꯩ ꯃꯥꯡꯈ꯭ꯔꯗꯤ ꯑꯩꯉꯣꯟꯗ ꯑꯃꯛ ꯂꯣꯏ ꯇꯥꯏꯅꯔꯗꯤ
ꯎꯝ ꯁꯤꯒꯦ ꯁꯅꯉꯅ
ꯗ꯭ꯔꯣ
ꯎꯝ ꯎꯝ ꯃꯣꯏ ꯏꯃꯨꯡꯅ ꯃꯤ ꯑꯝꯇ ꯂꯩꯇꯅꯤꯅ
ꯎꯝ
ꯅ ꯗꯦꯅ ꯆꯥꯂꯣꯋꯥꯗꯦ
ꯃꯪꯗ ꯕꯨꯠꯀꯤ ꯃꯪ ꯃꯥꯡꯉꯝꯃꯦꯕ ꯑꯩ ꯏꯊꯟꯗ ꯂꯩꯕꯅꯤꯗ ꯁꯨꯃꯥꯏꯅ ꯃꯦꯀꯞ ꯆ ꯋꯥꯅ ꯊꯣꯛꯑꯦ ꯑꯗꯨꯒ ꯃꯊꯥꯁꯤꯅ ꯋꯥ ꯉꯥꯡ ꯉꯥꯡ ꯑꯩ ꯀꯣꯛꯂꯣꯝ ꯆꯠꯈꯤꯕꯒꯤ ꯇꯥꯏꯞꯇꯒ ꯆꯠꯂꯦ ꯑꯣ ꯃꯤ ꯄꯥꯡꯊꯣꯔꯛꯀꯥꯟꯗ ꯂꯩꯔꯝꯗ꯭ꯔ
ꯉꯁꯤ ꯑꯍꯤꯡꯗ
ꯅꯠꯇꯦꯃꯦ ꯏꯅꯣꯁꯤꯟ ꯇꯣꯝꯕꯗꯨ ꯑꯁ ꯑꯗꯨꯁꯨ ꯅꯪꯁꯨ ꯐꯣꯟ ꯇꯧꯔꯛꯑꯦ ꯀꯅꯥ ꯀꯅꯥꯅꯣ ꯐꯣꯟ ꯇꯧꯔꯝꯕ ꯃꯌꯥꯝꯗꯨꯕꯣ ꯎꯝ ꯃꯤꯅꯕꯥꯖꯌꯥꯅ ꯚꯤꯗꯤꯑꯣ ꯀꯣꯜꯒ ꯇꯧꯔꯦ ꯑꯗꯩ ꯑꯩꯈꯣꯏ ꯆꯥꯁꯨ ꯇꯧꯔꯝꯃꯦ ꯌꯥꯝꯈ꯭ꯔ ꯆꯥꯅ ꯍꯤꯃꯥꯏ ꯉꯥꯏꯍꯥꯛꯇꯪ ꯇꯨꯝꯒꯦ ꯇꯧꯕꯗꯨꯗ ꯑ ꯁꯥꯏꯦꯅ ꯊꯖꯂ ꯊꯖꯣ ꯑꯁ ꯃꯤ ꯄꯥꯡꯕ ꯉꯝꯗꯉꯩ ꯇꯨꯝꯕ ꯑꯃ ꯅꯝꯁꯤꯜꯂ ꯇꯨꯝꯕꯗꯨꯅꯦꯕ ꯀꯔꯤꯅꯃꯤꯅꯣ ꯈꯪꯗꯦ ꯅꯍꯟꯒꯩ ꯁꯨꯛꯇꯧ ꯗꯣꯛꯇꯔ ꯉꯁꯤ ꯇꯧꯔꯛ ꯐꯣꯟꯗꯣ ꯃꯔꯤ ꯃꯔꯤ ꯂꯣꯏ ꯇꯧꯔꯛꯄꯅꯤ
ꯅꯪꯅ ꯁꯩꯂꯦꯟ ꯊꯝꯕ ꯑ ꯅ ꯅꯃꯪ ꯅꯨꯡꯉꯥꯏꯇꯕꯗꯣ ꯑꯗꯨꯒꯤ ꯍꯧꯗꯣꯛꯅꯕ ꯑꯩꯈꯣꯏ ꯃꯌꯥꯝ ꯏꯁꯣꯔꯅ ꯅꯉꯣꯟꯗ
ꯎꯝ ꯇꯨꯝꯗ꯭ꯔꯤ ꯀꯥꯟꯗꯅꯦ ꯇꯨꯝꯕ ꯍꯧꯒꯠꯂꯛꯄ ꯀꯥꯟꯗꯅꯦ ꯀꯩꯇꯧꯗꯅ
ꯎꯝ ꯍꯝ
ꯍꯝ
ꯂꯩ ꯈꯩꯗꯦ ꯇꯥꯛꯂꯛꯑꯣ
ꯅꯦ
ꯀꯩꯅꯣ ꯁꯥꯔ ꯃꯦꯖꯔꯒꯤ ꯑꯗꯨꯃꯥꯏꯅ ꯅꯝꯕꯔꯗꯣ
ꯑꯊꯦꯡꯕ ꯅꯨꯡꯗꯥꯡ ꯑꯃꯗꯅꯦ ꯅꯨꯄꯥ ꯑꯃ ꯆꯠꯂꯝꯃꯦꯕ ꯅꯨꯄꯥ ꯑꯃ ꯆꯠꯄꯁꯤꯗ ꯉꯥꯏꯈꯣ ꯑꯩ ꯍꯥꯏꯔꯛꯈꯤꯒꯦ ꯃꯦꯠꯁꯀꯤꯅꯦ ꯃꯦꯠꯁꯀꯤ ꯑꯊꯦꯡꯕꯗ ꯅꯨꯄꯥ ꯑꯃ ꯆꯠꯂꯝꯃꯦꯕ ꯆꯠꯄꯁꯤꯗ ꯅꯨꯄꯥ ꯑꯃ ꯇꯨꯡꯗꯒꯤ ꯅꯣꯡꯃ ꯅꯝꯃꯦꯕ ꯑꯗꯨꯒ ꯍꯥꯏꯈꯣ ꯅꯪ ꯍꯧꯖꯤꯛ ꯇꯦꯁ ꯑꯃ ꯇꯧꯒꯅꯤ ꯑꯦꯛꯁ ꯇꯨ ꯗꯤ ꯄꯋꯥꯔ ꯑꯦꯛꯁꯁꯦ ꯍꯧꯖꯤꯛ ꯅꯪ ꯄꯨꯊꯣꯛꯄ ꯉꯝ ꯇꯥꯔꯒꯗꯤ ꯅꯪꯁꯦ ꯍꯧꯖꯤꯛ ꯊꯥꯗꯣꯛꯀꯅꯤ ꯅꯠꯇ꯭ꯔꯒꯗꯤ ꯊꯥꯗꯣꯛꯑꯣꯅ ꯍꯥꯏꯔꯛꯑꯦꯕ ꯑꯗ ꯎꯝ ꯑꯦꯛꯁ ꯀꯃꯥꯏꯅ ꯍꯣꯠꯀꯅꯤ ꯑꯦꯛꯁꯇꯨꯗꯤ ꯕꯣꯔ ꯑꯦꯛꯁꯦ ꯀꯃꯥꯏꯅ ꯍꯣꯠꯀꯅꯤꯗꯅ ꯅꯨꯄꯥꯅꯣꯅ ꯈꯜꯂꯦꯕ
ꯎꯝ
ꯁꯤꯖꯤꯦ ꯉꯥꯡ ꯏꯁꯦꯗꯕ ꯑꯩꯈꯣꯏ ꯏꯁꯀꯣꯂꯔ ꯑꯃ ꯑꯩ ꯂꯧꯅꯤꯡꯉ ꯀ ꯂꯥꯏꯔꯤꯛꯇ ꯌꯥꯎꯒꯅꯤꯀꯣ ꯃꯣꯏꯒꯤ ꯂꯥꯏꯔꯤꯛꯇꯣ ꯑꯗꯨꯃꯥꯏꯅ ꯇꯝ ꯃꯥꯜꯂꯦ ꯀꯩ ꯇꯒꯥꯏ ꯔꯦꯜ ꯂꯥꯏꯐꯇꯒ ꯄꯨꯁꯂ
ꯍꯟꯗꯛꯀꯤꯗꯣ ꯗꯝꯕꯔꯒꯤꯗꯤ ꯌꯥꯝ ꯁꯥꯡꯈ꯭ꯔꯕ
ꯁꯥꯡꯗ ꯃꯤꯗ ꯑꯩꯅꯄꯤꯁꯤꯡꯗꯨꯗ ꯍꯣꯜꯂꯣꯑꯣ
ꯪꯔꯣꯇꯨꯗꯤ ꯇꯧꯔꯦ ꯑꯗꯨꯗꯤ ꯏꯔꯨꯗ ꯊ ꯍꯜꯂꯦ ꯑꯩꯗꯣ ꯄꯥꯒꯦ ꯇꯧꯕꯅꯦ ꯍꯥꯏꯕꯗꯨꯣ ꯃꯅꯅ ꯇꯨꯝꯃꯤꯅꯥ ꯍ ꯅꯠꯇꯦ ꯃꯤꯅ ꯊꯕꯛ ꯁꯨꯔ ꯋꯥꯏ ꯑꯩꯈꯣꯏꯅ ꯆꯠꯁꯤꯜꯂꯨꯔ ꯆꯠꯄꯅꯤ ꯋꯥꯏ
ꯑꯩ ꯅꯨꯡꯁꯥ ꯁꯥꯔꯛꯈ꯭ꯔꯗꯤ ꯃꯄꯥꯟ ꯊꯣꯛꯄ ꯇꯝ
ꯎꯝ ꯑꯩꯁꯨ ꯆꯠꯅꯤꯡꯉꯝꯕꯅꯦ ꯉꯔꯥꯡꯗꯤ ꯆꯠꯆꯒꯦ ꯀꯥꯏꯅ ꯍꯪꯉꯝꯕꯅꯦ ꯏꯁꯩ ꯃꯐꯝ ꯀꯗꯥꯏ ꯆꯤꯟꯗꯣꯏꯅꯣ ꯑꯣꯗꯤꯇꯣꯔꯤꯌꯝꯗꯔꯥꯅ ꯑ ꯍꯁꯤꯗꯂꯕꯠꯇꯣꯅꯤ ꯍꯥꯋꯥꯗꯥꯏꯗꯤ ꯑꯩ ꯂꯗꯥꯕꯤꯗꯜꯁꯂ ꯔꯣꯑꯅ
ꯑꯩꯀꯅꯃꯒꯦ
ꯑꯣ
ꯑ ꯅꯪꯒꯤ ꯋꯥꯈꯟꯗꯅ ꯃꯤ ꯑꯃ ꯐꯩ ꯅꯠꯇ꯭ꯔꯒ ꯐꯠꯇꯦꯁꯦ ꯀꯃꯥꯏꯅ ꯀꯔꯝꯕ ꯃꯑꯣꯡꯗ ꯍꯥꯏꯗꯤ ꯌꯦꯡꯉꯒ ꯍꯥꯏꯒꯅꯤ
ꯃꯤ ꯑꯃ ꯐꯩ ꯅꯠꯇ꯭ꯔꯒ ꯐꯠꯇꯦ ꯍꯥꯏꯕꯁꯦ ꯃꯄꯥꯟꯊꯣꯡꯒꯤ ꯁꯛꯇꯝꯅ ꯈꯛ ꯌꯦꯡꯉꯒ ꯍꯥꯏꯕꯁꯨ ꯌꯥꯗꯦ ꯑꯗꯨꯒ ꯃꯅꯨꯡꯒꯤ ꯁꯛꯇꯝ ꯈꯔ ꯌꯦꯡꯉꯒ ꯍꯥꯏꯕꯁꯥꯗ ꯑꯅꯤꯃꯛ ꯌꯦꯡꯉꯕ ꯃꯇꯨꯡꯗ ꯐꯩ ꯅꯠꯇ꯭ꯔꯒ ꯐꯠꯇꯦꯗꯣ ꯑꯅꯤꯃꯛ ꯈꯪꯗꯣꯛꯑꯕ ꯃꯇꯨꯡꯗ ꯃꯣꯏꯕꯨ ꯃꯥꯅ ꯇꯧꯊꯣꯔꯛꯄ ꯃꯑꯣꯡ ꯃꯇꯧ ꯎꯊꯣꯔꯛꯄ ꯊꯕꯛ ꯃꯥꯒꯤ ꯐꯦꯁ ꯑꯦꯛꯁꯄ꯭ꯔꯦꯁꯟ ꯑꯗꯨꯃꯥꯏꯅ ꯄꯨꯝꯅꯃꯛ ꯌꯦꯡꯉꯒ ꯍꯥꯏꯗꯣꯏꯅꯤ
ꯑꯝ
ꯅꯪ ꯏꯗꯕꯤꯦꯝ ꯑꯃ ꯀ꯭ꯂꯥꯁ ꯅꯥꯏꯟꯗ ꯇꯝꯃꯛꯈ꯭ꯔ ꯋꯥ ꯂꯥꯏꯔꯤꯛꯅꯤ
ꯑ ꯑꯗꯨ ꯀꯩꯗꯧꯔꯒꯦ ꯂꯥꯏꯔꯤꯛꯇ ꯇꯝꯃꯦꯅ ꯂꯥꯏꯔꯤꯛꯇ ꯑꯗꯨꯝ ꯊꯝꯒꯗ꯭ꯔꯣ
ꯅꯤꯁꯥꯗ ꯁꯅ ꯍꯥꯏ
ꯑꯗꯨꯕꯨ ꯃꯤ ꯑꯃ ꯐꯩ ꯐꯠꯇꯦꯁꯦ ꯁꯨꯝ ꯑ ꯍꯥꯏꯗꯤ ꯀꯨꯏꯅ ꯂꯣꯏꯅꯗ꯭ꯔꯒꯗꯤ ꯈꯪꯉꯣꯏꯕꯀꯣ ꯍꯦꯛ ꯎꯕꯒ ꯅꯣꯡ ꯅꯤꯅꯤ ꯂꯩꯃꯤꯟꯅꯅꯤꯗꯦ
ꯍꯦꯛ ꯎꯕꯗꯅꯦ ꯅꯨꯃꯤꯠ ꯅꯤꯅꯤ ꯍꯨꯝꯅꯤ ꯂꯩꯕꯗ ꯑꯗꯨꯝ ꯈꯪꯕꯅꯦ ꯅꯨꯃꯤꯠ ꯅꯤꯅꯤ ꯍꯨꯝꯅꯤ ꯂꯩꯇ꯭ꯔꯁꯨꯅꯦ ꯃꯥꯒ ꯄꯨꯡꯉꯛ ꯏꯪ ꯍꯛꯇꯗꯣꯏꯅꯕꯗ ꯃꯥꯒꯤ ꯏꯆꯦꯠ ꯑꯁꯤ ꯁꯨꯃꯥꯏꯅ ꯇꯧꯋꯤ ꯁꯨꯃꯥꯏꯅ ꯇꯧꯋꯤ ꯍꯥꯏꯕ ꯑꯗꯣ ꯆꯥꯎꯔꯥꯛꯄꯗꯤ ꯑꯗꯨꯝ ꯈꯪꯕ ꯉꯝꯃꯦ
ꯍꯣꯏ ꯆꯥꯎꯧꯔꯥꯛꯄꯅꯦꯕ ꯑꯗꯣ ꯑꯁꯦꯡꯕ ꯍꯟꯗ꯭ꯔꯦꯠ ꯄꯥꯔꯁꯦꯟ ꯅꯠꯇ꯭ꯔꯒ ꯅꯥꯏꯟꯇꯤ ꯄꯥꯔꯁꯦꯟꯐꯥꯎꯗꯤ ꯈꯪꯉꯝꯃꯣꯏꯕ ꯐꯤꯐꯇꯤ ꯄꯥꯔꯁꯦꯟ ꯈꯪꯕ ꯋꯥꯅꯦꯕꯣꯡ ꯅꯨꯃꯤꯠ ꯈꯔ ꯂꯣꯏꯅꯕꯒ
ꯑꯗꯨ ꯐꯤꯐꯇꯤ ꯄꯥꯔꯁꯦꯟꯗꯣ ꯈꯪꯉꯗꯤ ꯃꯤꯗꯨꯣ ꯂꯣꯏꯅꯕꯒꯤ ꯃꯑꯣꯡ ꯃꯇꯧꯗꯣ ꯈꯪꯉꯛ ꯇꯥꯔꯒꯣꯏꯗꯤ ꯀꯩꯁꯨ ꯅꯠꯇꯦ ꯀꯩꯅꯣ
ꯆꯦꯦꯟ ꯇ
ꯀꯛꯑꯣ ꯌꯥꯔꯦꯕꯦꯝꯕ ꯃꯤꯅꯤꯠ ꯃꯉꯥ ꯇꯔꯥꯃꯨꯛ ꯀꯥꯟꯅꯔ ꯇꯧꯔꯛꯑꯣ
ꯎꯝ